ꯁꯥꯥꯔꯦ
ꯁꯁꯔꯒꯣ
ꯆꯥꯛ ꯁꯥꯔꯦ
ꯍꯧꯖꯤꯛꯁꯤꯕꯨ ꯍꯩꯅꯧꯗꯣ ꯀꯌꯥꯝ ꯆꯥꯎꯅꯔꯖꯥꯠꯅꯣ
ꯑꯩꯅꯧꯁꯦ ꯃꯤꯒꯤꯗꯤ ꯃꯨꯟꯕꯒꯁꯨ ꯌꯥꯎꯔꯦꯗ ꯃꯨꯟꯕꯒ ꯌꯥꯝ ꯆꯥꯟꯅꯕꯅꯤ
ꯅꯄꯥꯅ ꯍꯦꯒ ꯥꯖꯝ ꯅ
ꯎꯝ ꯑꯩꯈꯣꯏ ꯁ꯭ꯋꯥꯏꯗꯗꯤ ꯀꯌꯥ ꯑꯗꯨꯝ ꯈꯔꯗꯤ ꯆꯥꯎꯔꯒ ꯐꯖꯅ ꯃꯣꯏꯒꯤ ꯃꯔꯨ ꯄꯥꯟꯗ꯭ꯔꯤꯕ ꯃꯥꯜꯂꯦ ꯑꯗꯨꯅꯦ ꯆꯤꯟꯖꯥꯛꯁꯦ ꯑꯗꯨꯅꯦ ꯆꯥꯕ ꯌꯥꯕ ꯃꯇꯝ ꯃꯇꯝꯒꯤ ꯊꯣꯛꯂꯛꯄꯁꯤꯡꯁꯦ ꯑꯗꯨꯃꯥꯏꯅ ꯂꯤꯔꯒ ꯑꯆꯥꯔꯕꯨ ꯁꯦꯝꯃꯁꯨ
ꯑꯆꯥ ꯁꯦꯝꯅꯤꯡꯉꯦꯕ ꯑꯩ ꯑꯆꯥ ꯑꯆꯥ ꯁꯦꯝꯃ ꯀꯪꯉꯒ ꯑꯃꯨꯛ ꯃꯣꯔꯣꯛ ꯁꯥꯅ ꯑꯊꯨꯝꯕꯤ ꯅꯠꯇꯕ
ꯍꯣꯏ ꯑꯗꯨ ꯃꯇꯝ ꯅꯠꯇꯕ ꯀꯥꯟꯗ ꯆꯥꯕꯗꯣ ꯑꯗꯨ ꯍꯥꯎꯕꯅꯤ ꯎꯝ ꯈꯪꯗꯦ ꯁꯥꯃꯟ ꯗꯅꯅꯦ ꯑꯝꯇ ꯉꯝꯗ꯭ꯔꯦ ꯑꯗꯨꯒ ꯁꯦꯝꯕ ꯁꯥꯕ ꯌꯦꯡꯕ ꯅꯨꯡꯁꯥꯁꯤꯅ ꯃꯄꯥꯟꯒ ꯊꯣꯛꯅꯤꯡꯕ ꯆꯥꯠ ꯅꯠꯇꯦꯀꯣ
ꯁꯥꯔꯦ ꯁꯥꯔꯦ ꯁꯥꯔꯦ ꯑꯩ ꯌꯥꯝ ꯏꯒꯟꯕ ꯃꯤꯅꯦ ꯍꯧꯖꯤꯛ ꯐꯦꯟ ꯊꯥꯔꯒ ꯈꯥꯗꯔꯦ
ꯎꯁꯤꯠ ꯅꯨꯡꯁꯥꯁꯦ ꯃꯔꯥꯡ ꯀꯥꯏꯅ ꯁꯤꯠꯇꯔꯦꯠ ꯊꯥꯏꯅ ꯃꯍꯧꯁꯥꯒ ꯃꯥꯟꯅꯗ꯭ꯔꯦ
ꯅꯝꯁꯤꯃꯗ꯭ꯔ
ꯗꯤ ꯆꯥꯔꯤꯉꯩ ꯍꯥꯎꯕ ꯑꯗꯒꯤꯗꯤ ꯌꯥꯝ ꯅꯨꯡꯉꯥꯏ ꯍꯧ ꯗꯔꯗ ꯂꯩꯔꯝꯕꯗꯣ ꯍꯧꯖꯤꯛ ꯃꯗꯨ ꯑꯣꯏ ꯇꯔꯦ
ꯀꯩꯅꯣꯝ ꯇꯧꯋꯦꯗ ꯍꯧꯖꯤꯗꯤ ꯍꯁꯨ ꯅꯅꯥ ꯑꯖꯨ ꯅꯅꯥꯕꯖꯨ
ꯑꯥ
ꯃꯌꯥꯝꯅ ꯂꯣꯏꯅ
ꯁꯥꯒꯠꯂꯛꯄꯁꯤꯗ ꯑꯏ ꯑꯁꯥ ꯑꯣꯟꯅꯔꯛ ꯑꯩꯒꯤ
ꯎꯝ ꯑꯗꯩ ꯍꯦꯛꯁꯨ ꯊꯣꯛꯆꯜꯂꯦꯗꯅ
ꯁꯣꯁꯦ ꯂꯩꯦ ꯆꯠꯁꯤ ꯂꯩ
ꯎꯝ ꯑꯗꯨꯅ ꯐꯖꯔꯦꯗꯅ
ꯑ
ꯑ ꯃꯌꯥꯝꯅ ꯍꯩꯅꯧ ꯆꯥꯕꯒꯤ ꯎꯕꯗ ꯑꯩꯗꯤ ꯆꯤꯟ ꯌꯣꯠꯂꯃꯤ ꯅꯪꯝꯕꯣ
ꯌꯣꯠꯂꯦ ꯑꯗꯣ ꯈꯪꯗꯦ ꯁꯁꯣꯝꯗꯩ ꯄꯨꯁꯤꯜꯂꯛꯄꯗꯤ ꯆꯥꯅꯤꯡꯗꯦꯀꯣ
ꯆꯠꯅꯗꯦ ꯑꯩꯈꯣꯏ ꯁꯨꯃꯥꯏꯅ ꯇꯧꯕ ꯆꯥꯠꯅꯤꯡꯉꯦ ꯑꯩꯁꯨ
ꯅꯤ ꯂꯥꯛ ꯁꯦ ꯆꯥꯏꯁꯤꯜꯂꯒ ꯅꯝꯗꯅ ꯃꯨꯟ ꯊꯂꯒ
ꯎꯝ ꯑꯗꯨꯗꯤ ꯄꯥꯝꯗꯦꯕ ꯃꯇꯝ ꯅꯠꯇꯅ ꯑꯩꯅ ꯃꯨꯜꯜꯂꯤꯕꯨꯊꯣꯔꯛ ꯀꯩꯅꯣ
ꯄꯨꯣꯅꯦ ꯄꯨꯊꯣꯅꯦꯦ
ꯍꯩꯅꯧ ꯄꯥꯟꯕ ꯍꯧꯔꯛꯄꯒ ꯍꯩꯅꯧ ꯃꯨꯜꯗꯤ ꯄꯨꯊꯣꯔꯛꯑꯦ ꯑꯗꯨꯗꯤ ꯉꯝꯛꯇ꯭ꯔꯣ
ꯎꯝ
ꯑꯗꯨꯗꯤ ꯃꯣꯏꯁꯨꯣ ꯍꯥꯞꯆꯜꯂꯦ ꯀꯩꯅꯣꯝ ꯇꯧꯁꯦ ꯁꯜꯂꯦ ꯍꯥꯏꯕ꯭ꯔꯥ ꯅꯠꯇ꯭ꯔꯣ
ꯃꯥꯅꯤ
ꯂꯀꯤ ꯆꯌꯦ ꯍꯥꯏꯗꯤ ꯉꯟꯅ ꯊꯥꯕ ꯊꯦꯡꯅ ꯊꯥꯕ ꯍꯥꯏꯕ ꯍꯥ ꯐꯥꯔꯃꯤꯡꯒꯤ ꯄꯣꯠ ꯅꯠꯇꯦ ꯍꯥꯏꯕ ꯍꯧꯔꯒ ꯑꯗꯨꯝ ꯂꯩꯕ ꯄꯣꯠꯅꯦ ꯃꯥꯏ ꯃꯇꯝ ꯌꯎ ꯄꯥꯡꯖꯔꯛꯄꯅꯦ ꯅꯠꯇ꯭ꯔꯣ
ꯎꯝ ꯎꯝ
ꯑꯗꯨ ꯑꯗꯨꯁꯨ ꯉꯟꯅꯋꯥꯠ ꯄꯨꯊꯣꯔꯛꯏꯗꯣ ꯀꯩ ꯀꯣꯛꯅꯣ ꯍꯥꯏꯕ ꯑꯩ ꯑꯗꯨꯗꯤ ꯄꯥꯝꯕꯤꯗꯣ ꯁꯦꯝ ꯁꯥꯕꯗꯣ ꯃꯣꯏ ꯇꯧꯔ ꯂꯩ ꯍꯥꯏꯕꯅꯦ ꯄꯥꯝꯕꯤꯗꯨꯗ ꯀꯥꯞꯄ ꯀꯥꯞꯄꯒ ꯍꯥꯏꯩꯅ
ꯁꯥꯄ ꯁꯥꯥꯄꯒ ꯎꯝ
ꯄꯥꯂꯛꯄꯗ ꯃꯔꯖꯤꯟꯈꯤ ꯈꯤꯇꯪ ꯊꯤꯟꯊꯣꯔꯛꯄꯖꯤꯗ ꯍꯤꯗꯥꯛ ꯀꯥꯞ
ꯑꯗꯨꯅꯦꯅꯦ ꯄꯩꯁꯥ ꯐꯪꯅꯤꯡꯃꯟꯗꯅꯅꯦ ꯇꯧꯔꯤꯕꯅꯤ ꯃꯣꯏ ꯇꯧꯅꯔꯤ ꯃꯌꯥꯝꯁꯦ ꯄꯩꯁꯥ ꯐꯪꯅꯤꯡꯃꯟꯗꯅ
ꯅꯣꯏ ꯄꯩꯁꯥ ꯇꯥꯟꯅꯕ ꯍꯣꯠꯅꯕꯗ ꯁꯣꯝꯗꯗꯤ ꯃꯤ ꯄꯨꯝꯅꯃꯛ ꯍꯥꯠꯇꯣꯛꯄꯩ
ꯍꯥꯠꯇꯣꯞꯄꯒꯤ ꯐꯤꯕꯝꯅꯤ ꯆꯤꯟꯖꯥꯛꯁꯤꯗ ꯀꯔꯤꯅꯣ ꯍꯥꯔ ꯆꯥꯏꯗꯕ ꯍꯥꯔ ꯆꯥꯏꯗꯕ ꯆꯤꯟꯖꯥꯛꯁꯤꯕꯨ ꯀꯔꯤ ꯂꯩꯔꯤꯕꯒꯦ ꯌꯦꯡꯉꯣꯕ ꯆꯦꯡ ꯐꯧ ꯐꯪꯉꯦ ꯑꯗꯨꯝ ꯍꯥꯞꯆꯤꯜꯂꯦ ꯇꯤꯜꯍꯥꯠ ꯍꯤꯗꯥꯛ ꯑꯩꯃꯦ ꯑꯗꯨꯃꯦ ꯅꯥꯄꯤ ꯍꯧꯗꯅꯕ ꯑꯩꯃꯦ ꯑꯁ ꯃꯈꯟ ꯃꯈꯜ ꯍꯥꯏꯕ ꯊꯣꯛꯇꯕ ꯃꯌꯥꯝ ꯑꯃ ꯑꯗꯨꯅ ꯍꯤꯡꯗꯕꯗꯤ ꯌꯥꯗꯦ ꯆꯥꯗꯕꯗꯤ ꯌꯥꯗꯕꯅꯤꯅ ꯑꯗꯨꯝ ꯄꯪꯆꯥ ꯃꯆꯥꯔꯦ ꯄꯪꯂꯩ ꯃꯔꯩꯔꯦ
ꯎꯝ ꯒ꯭ꯌꯥꯟ ꯁꯨꯡꯇꯥ ꯇꯥꯗꯦ ꯇꯧꯔꯤ ꯊꯕꯛꯁꯦ ꯀꯩꯅꯣ ꯈꯪꯗ꯭ꯔꯦ ꯃꯌꯥꯝꯁꯤꯡꯁꯦ ꯄꯩꯁꯥ ꯇꯥꯟꯅꯕ ꯃꯇꯝꯗ ꯑꯩꯈꯣꯏ ꯃꯁꯦꯟ ꯑꯗꯨꯝ ꯍꯥꯠꯇꯣꯛꯅꯔꯦ ꯭ꯌꯥꯗꯦ ꯏꯕꯦꯝꯃ ꯃꯆꯤꯟꯖꯥꯛ ꯍꯩꯥ ꯍꯩꯥ ꯈꯗꯦ ꯍꯩ ꯈꯥ ꯊꯥꯒꯠꯔꯦ ꯑꯁ ꯗ
ꯍꯩꯈꯥꯗꯤ ꯂꯣꯏꯕꯨ ꯂꯣꯏꯁꯤꯜꯂꯛꯑꯦꯗ
ꯂꯣꯏꯁꯤꯜꯂꯛꯑꯕꯣ ꯍꯩꯒꯖꯦ
ꯍꯩꯈꯥ ꯂꯣꯏꯁꯤꯜꯂꯛꯄ ꯃꯇꯝꯕꯨ ꯌꯧꯁꯤꯜꯂꯛꯑꯦ ꯍꯩꯈꯥ ꯅꯍꯥꯟ ꯑꯉꯥꯡ ꯑꯩꯅ ꯄꯣꯔꯛꯑꯦꯗꯅ ꯆꯥꯏꯌꯦ ꯍꯥꯎꯑꯦ ꯍꯩꯈꯥꯗꯣ ꯑꯗꯒꯤꯗꯤ ꯑꯃꯗꯤ ꯁꯤꯟꯕꯗ
ꯍꯩꯈꯥꯖꯦ ꯍꯥꯎꯔꯗꯤ ꯌꯥꯝ ꯍꯥꯥꯎꯕꯅꯦ
ꯍꯥ
ꯎ ꯈꯥꯔꯗꯤ ꯌꯥꯝ ꯈꯥꯕ
ꯍꯌꯥꯏ ꯃꯦꯠꯄꯒꯨꯝꯕ ꯆꯥꯅꯤꯡꯉꯤ ꯍꯌꯥꯏꯒꯨꯝꯕ ꯍꯩꯈꯥꯒꯨꯝꯕꯗꯤ ꯃꯣꯏ ꯑꯗꯨꯒꯨꯝꯕ ꯆꯥꯏꯕ ꯈꯣꯄꯗꯣ ꯀꯌꯥ ꯊꯣꯏꯅ
ꯇꯧꯗꯦ ꯇꯧꯗꯦ ꯑꯥ
ꯄꯣꯠꯍ ꯀꯩꯅꯣ ꯇꯤꯜꯍꯥꯠ ꯍꯤꯗꯥꯛ ꯍꯥꯞꯄ ꯑꯗꯨ ꯑꯗꯥ ꯍꯥꯏꯕꯗꯣ ꯑꯗꯨꯗꯤ ꯑꯩꯈꯣꯏꯒꯤ ꯅꯦꯆꯔꯦꯜ ꯑꯣꯏꯕ ꯄꯣꯠ ꯉꯥꯛꯇ
ꯃꯥꯅꯦ ꯃꯥꯅꯦ
ꯑꯗꯨꯗꯅ ꯀꯣ
ꯎꯝ ꯆꯨꯝꯕ꯭ꯔꯩ ꯃꯥꯜꯍꯩꯒꯗꯤ ꯎꯒꯤꯗꯕ ꯀꯨꯏꯔꯦꯉꯣ
ꯎꯝ ꯀꯨꯏꯔꯦ ꯈꯪꯗꯦꯗ ꯍꯧꯖꯤꯛꯇꯤ ꯊꯥꯏꯅ ꯑꯗꯨꯅꯦ ꯏꯪꯈꯣꯜ ꯁꯥꯕꯜꯗ ꯑꯗꯨꯝ ꯃꯆꯤ ꯑꯃꯗ ꯄꯪꯊꯥꯛꯑ ꯊꯥꯔ ꯄꯪꯍꯧꯗ ꯍꯧꯧꯔꯒ ꯆꯥꯕꯩ ꯃꯔꯨ ꯍꯨꯟꯗꯣꯛ ꯄꯣꯠꯇꯁꯨ ꯑꯗꯨꯝ ꯍꯦꯛ ꯍꯧꯔꯛꯏ ꯑꯗꯨ ꯍꯧꯖꯤꯛ ꯇꯤ ꯀꯔꯥꯏꯗꯒꯤ ꯌꯨꯝ ꯁꯥꯟꯅꯕ ꯑꯗꯨ ꯁꯥꯟꯅꯕ ꯁ꯭ꯀꯨꯜ ꯀꯣꯂꯦꯖ ꯇꯧꯕꯗ ꯏꯪꯈꯣꯜ ꯁꯥꯝꯕꯟ ꯃꯅꯥ ꯃꯁꯤꯡ ꯍꯩ ꯔꯥ ꯑꯃꯇ ꯂꯩꯈꯤꯗ꯭ꯔꯦꯗ
ꯍꯗꯦ
ꯂꯝ ꯃꯆꯦꯠ ꯑꯃꯐꯥꯎ ꯑꯍꯥꯡꯕ ꯍꯥꯏꯕꯗꯨ ꯂꯩꯅꯗ꯭ꯔꯦꯕ ꯍꯧꯖꯤꯛꯁꯤ ꯃꯤꯅ ꯑꯣ ꯌꯥꯝꯈꯜꯂꯛꯄꯅꯤꯅ ꯂꯩꯅꯅꯕ ꯌꯨꯝ ꯁꯥꯕꯗ ꯂꯣꯏꯅ ꯌꯥꯟꯊꯠꯄ ꯀꯛꯈꯠꯄ ꯇꯧꯈꯤꯗꯅꯅꯦ
ꯑꯗꯨꯁꯨ ꯇꯥꯡꯉꯤꯅꯤꯗ
ꯃꯥꯅꯤ
ꯊꯥꯏꯅꯗꯤ ꯃꯆꯤ ꯃꯌꯥ ꯄꯨꯡꯍꯥꯎꯗꯍꯧꯋꯤ
ꯍꯣꯏ ꯍꯣꯏ ꯑꯗꯒꯤꯗꯤ ꯑꯃꯗꯒꯤ ꯑꯗꯨꯅꯦ ꯑꯃꯗꯒꯤ ꯍꯧꯔꯦ ꯑꯃꯠꯇ ꯆꯥꯒꯦ ꯈꯣꯠꯀꯦ ꯑꯗꯨꯝ ꯍꯦꯛ ꯈꯣꯠꯇꯅ ꯄꯪꯆꯥ ꯑꯃ ꯆꯥꯟꯅꯔꯝꯃꯤ ꯍꯧꯖꯤꯛꯇꯤ ꯌꯥꯗ꯭ꯔꯦ ꯀꯣꯟꯊꯣꯡꯁꯦ ꯄꯨꯡꯄꯥꯟꯗ ꯄꯥꯟꯁꯤꯟꯅꯈ꯭ꯔꯦ ꯂꯩꯅꯔꯦ
ꯑꯪ ꯅꯣꯏ ꯅꯩꯅꯔ ꯌꯥꯗꯦ ꯍꯣ ꯑꯝꯇ ꯐ꯭ꯔꯤꯗ ꯄꯤꯅꯁꯦꯕ
ꯎꯝ ꯑꯗꯒꯤꯗꯤ ꯑꯩꯈꯣꯏꯒꯤ ꯁ꯭ꯋꯥꯏꯗ ꯐꯪꯕꯁꯤꯅ ꯑꯝ ꯑꯗꯒꯤꯗꯤ ꯑꯈꯣꯏꯒꯤ ꯁꯨꯋꯥꯏꯗ ꯐꯪꯕꯁꯤꯅꯥ ꯀꯣꯟꯅꯗꯕꯒꯤꯔ ꯀꯔꯤꯒꯤꯅꯣ ꯈꯪꯗꯦ ꯃꯄꯥꯟꯂꯣꯝꯗꯒꯤ ꯄꯨꯁꯤꯜꯂꯛꯇꯕ ꯑꯃꯠꯇ ꯌꯥꯎꯗꯦ
ꯌꯥꯎꯗ ꯌꯥꯎꯗ ꯍꯥꯏ
ꯑꯗꯨꯅ ꯍꯥꯞꯆꯤꯜꯂꯤꯕ ꯍꯥꯔ ꯀꯔꯤ
ꯑꯗꯣ ꯑꯩꯈꯣꯏꯒꯤ ꯃꯇꯩꯁꯦ ꯑꯩꯈꯣꯏ ꯃꯅꯤꯄꯨꯁꯦ ꯐꯖꯅ ꯄꯣꯠꯊꯣꯛꯁꯦ ꯇꯧꯖꯔꯒ ꯄꯨꯊꯣꯛꯄ ꯄꯂ ꯑꯗꯨꯔꯗꯤ ꯐꯕꯖꯥꯅꯤ
ꯄꯜ ꯇꯥꯡꯗꯅ ꯑꯗꯨ ꯍꯣꯠꯅꯗꯕꯗꯣ ꯂꯧꯕꯨꯛ ꯂꯝꯍꯥꯡ ꯅꯍꯥꯁꯤꯡꯁꯤ ꯍꯣꯠꯅꯗ꯭ꯔꯦ ꯑꯃꯝꯇ
ꯃꯥꯅꯦ ꯕ꯭ꯂꯣꯀꯦꯠ ꯇꯧꯋꯦ ꯑꯗꯨ ꯇꯧꯋꯦꯅ ꯃꯃꯜ ꯁꯠ ꯁꯠ ꯁ ꯇꯥꯡꯈꯠꯂꯤꯁꯦ ꯑꯩꯈꯣꯏ ꯏꯔꯝꯗꯝ ꯈ ꯐꯪꯝꯕꯑꯣꯏ ꯇꯥꯗꯤ ꯀꯗꯧꯒꯤ ꯇꯥꯡꯈꯠ ꯇꯣꯏꯅꯣ
ꯀꯥꯡꯪꯍ ꯇꯣꯏꯅ ꯑꯗꯨ ꯃꯇꯝ ꯑꯃꯗꯗꯤ ꯑꯗꯨꯅꯤ ꯃꯇꯝ ꯑꯃꯗꯗꯤ ꯉꯜꯂꯤꯉꯩ ꯗꯗꯤ ꯂꯩꯕꯥꯛꯁꯦ ꯅꯨꯡꯉꯥꯏꯅ ꯃꯤꯈꯥ ꯄꯣꯟꯗꯅ ꯏꯔꯝꯗꯝꯁꯤꯗ ꯐꯪꯕ ꯄꯣꯠꯊꯣꯛꯅ ꯇꯥꯔꯒ ꯍꯤꯡꯅꯔꯝꯃꯤ ꯍꯧꯖꯤꯛꯇꯤ ꯃꯤꯊꯣꯞ ꯃꯤꯇꯣꯞꯁꯨ ꯃꯌꯥꯝ ꯆꯪꯁꯤꯜꯂꯛꯑꯦ ꯑꯗꯣ ꯑꯗꯨꯅ ꯃꯤꯁꯦ ꯍꯦꯟꯒꯠꯂꯛꯛꯇꯅꯅꯦ ꯀꯣꯟꯅꯔꯛꯇꯕ ꯅꯤꯅ ꯑꯗꯨꯅ ꯆꯤꯟꯖꯥꯛꯁꯦ ꯃꯤꯄꯥꯟ ꯇꯥꯡꯉꯤꯅꯤ
ꯄ ꯑꯩꯈꯣꯏ ꯃꯤꯇꯩ ꯑꯣꯖꯥꯁꯦ ꯍꯥꯏꯗꯤ ꯏꯁꯥꯅ ꯁꯤꯗ ꯑꯩꯈꯣꯏꯒꯤ ꯃꯔꯣꯏ ꯑꯣꯏꯔꯣ ꯃꯤꯇꯩ ꯃꯔꯣꯏꯁꯤꯅ ꯁꯦꯡꯅ ꯁꯦꯡꯅ ꯍꯥꯎ ꯀ꯭ꯔꯥꯅ
ꯑꯥ
ꯃꯁꯤ ꯇꯤꯜꯍꯧꯗ ꯉꯥꯏꯔꯦ ꯃꯩꯇꯩ ꯇꯤꯜꯍꯧꯗ ꯍꯕ꯭ꯔꯣ
ꯑꯗꯨꯅꯤ ꯎꯝ ꯄꯣꯠꯌꯥꯟ ꯆꯣꯠꯌꯥꯟ ꯑꯃꯠꯇ ꯍꯥꯞꯄ ꯅꯠꯇꯦ ꯑꯣ
ꯎꯝ
ꯑ ꯍ
ꯇꯧ ꯂꯩꯔꯤ ꯍꯥꯏꯕ
ꯎꯝ
ꯐꯥꯎ ꯐꯕ ꯁ ꯃꯩꯇꯩ ꯇꯤꯜꯍꯧꯗꯣ ꯍꯥꯎꯕꯅꯦꯍꯦ ꯄꯤꯛꯇꯨ ꯄꯤꯛꯑꯒ ꯑꯃꯝ ꯃꯐꯦꯠꯇꯪ ꯀꯣꯛꯂ ꯆꯥꯕ
ꯎꯝ ꯍꯥꯎꯒꯅꯤ ꯍꯥꯎꯒꯅꯤ ꯍꯧꯖꯤꯛꯇꯤ ꯑꯗꯨꯒ ꯀꯌꯥ ꯎꯈꯤꯗꯅꯤꯗ ꯎꯝ
ꯀꯨꯞꯄꯤ ꯈꯣꯠꯂꯤ ꯃꯟꯕꯗ ꯋꯥꯏꯅ ꯊꯥꯅꯗ꯭ꯔꯦꯗꯕ
ꯁꯥꯟꯅꯗ꯭ꯔꯦ ꯑꯆꯧ ꯑꯆꯧꯕ ꯃꯄꯥꯟꯂꯣꯝꯗꯒꯤ ꯄꯨꯁꯤꯜꯂꯛꯄ ꯍꯥꯏ
ꯎꯝ ꯃꯍꯥꯎꯗꯤ ꯑꯄꯤꯛꯄꯗꯨꯅꯗꯤ ꯂꯣꯏ ꯍꯦꯜꯂꯤꯅꯦꯕ
ꯎꯝ ꯍꯦꯜꯂꯤꯕꯅꯤ ꯍꯦꯜꯂꯤꯕꯅꯤ
ꯑꯗꯨꯒ ꯃꯣꯏꯅ ꯍꯥꯏꯗꯤ ꯊꯕꯛ ꯑꯊꯨꯕ ꯅꯪꯗꯦꯅ ꯊꯥꯏꯅ ꯑꯩꯒꯤ ꯑꯍꯜ ꯂꯃꯟ ꯊꯕꯛ ꯑꯊꯨꯕ ꯂꯣꯏ ꯅꯪꯅꯕ꯭ꯔꯥ ꯍꯪꯗꯦ
ꯈꯪꯗꯦ ꯈꯪꯗꯦ ꯇꯧꯔꯨꯔꯤꯁꯦ
ꯑꯗꯣ ꯆꯅꯝꯔꯦ ꯑꯄꯤꯛꯄꯗꯨꯅ ꯍꯦꯛꯇ ꯍꯕ꯭ꯔꯣ
ꯍꯋꯦ ꯍꯋꯦ ꯑꯗꯣ ꯍꯧꯖꯤꯛꯇꯤ ꯄꯣꯛꯄ ꯇꯂꯦꯗ ꯅꯅꯦ
ꯎꯝ
ꯌꯥꯧꯗ꯭ꯔꯦ ꯕꯖꯥꯔ ꯀꯩꯊꯦꯜ ꯆꯠꯂꯁꯨ ꯂꯩꯕꯁꯦ ꯐꯖꯕ ꯍꯧꯗꯧ ꯃꯥꯜꯂꯤꯅ ꯑꯗꯨꯒꯨꯝꯕꯗꯣ ꯉꯥꯛꯇ ꯂꯩꯅꯔꯦ ꯑꯗꯨꯝꯕ ꯑꯄꯤꯛꯄ ꯀꯩꯅꯣ ꯑ ꯇꯧꯕꯗꯨꯗꯤ ꯂꯩꯅꯗ꯭ꯔꯦ ꯑꯗꯨꯅ ꯍꯤꯗꯥꯛ ꯇꯩꯁꯜꯂꯤ ꯈꯪꯗꯦ ꯆꯩꯁꯤꯟꯗꯦꯁꯨ ꯈꯪꯗꯦ ꯐꯖꯕꯁꯦ ꯂꯣꯏ ꯄꯥꯝꯅꯗꯅ
ꯎꯝ
ꯇꯧꯅꯔꯦ ꯇꯧꯅꯔꯦ ꯑꯗꯨꯃꯥꯏꯅ
ꯎꯝ ꯀꯗ ꯑꯣꯗꯅ ꯀꯗꯁꯤꯦꯂ ꯇꯅ ꯃ ꯅꯪ ꯆꯔꯔꯕꯣ
ꯆꯥꯛꯇꯥꯥꯔꯦ
ꯀꯃꯊꯦꯜ
ꯏꯔꯣꯟꯕꯒ ꯀꯪꯉꯧꯕ ꯇꯧꯔꯦ ꯌꯦꯅꯦꯝ ꯏꯔꯣꯂꯦ ꯁꯣꯏꯕꯨꯝꯒ
ꯎꯝ
ꯑꯣ ꯈꯥꯃꯦꯟ ꯑꯃꯈꯉꯧ ꯉꯧꯔꯦ ꯑꯗꯨꯒ
ꯅ ꯌꯦꯅꯖ ꯑꯔꯝꯗꯦ
ꯑꯣ ꯍꯥꯃꯤꯡ ꯀꯁꯤ ꯆꯨꯅꯦꯠ ꯍꯣꯡꯉꯝꯗꯥꯏꯗ ꯀꯤꯖꯗꯨꯅ ꯏꯁꯤꯡ ꯇꯤꯡꯉꯤꯕꯅꯤ ꯊꯨꯝ ꯊꯥꯗꯔꯒ ꯃꯌꯥꯛꯇꯣ ꯈꯔ ꯆꯝꯃꯦ ꯑꯗꯨꯃꯥꯏꯅ ꯇꯧꯔꯗꯤ
ꯑꯗꯨꯅ ꯐꯔꯦ
ꯃꯅꯥ ꯃꯁꯤꯡ ꯆꯥꯕ ꯀꯩꯗꯧꯕ ꯁꯤꯁꯨꯅꯦ ꯑꯗꯨꯅꯤ ꯇ ꯑꯣꯔꯤꯁꯤ
ꯁ ꯆꯦꯛꯁꯤꯟꯗ ꯌꯥꯗ꯭ꯔꯦꯅꯦ ꯍꯧꯖꯤꯛ ꯃꯇꯝꯁꯦ
ꯑꯗꯨꯅꯤ ꯂꯥꯏꯅꯥ ꯇꯤꯟꯅꯥꯅ ꯃꯔꯣꯟ ꯑꯃ ꯖꯥꯠ ꯆꯖꯥ
ꯎꯝ ꯍꯣꯏ ꯍꯣꯏ ꯅꯪꯁꯨ ꯂꯩꯖꯔꯣ ꯑꯩꯁꯨ ꯊꯝꯃꯒꯦ
ꯑ ꯍꯣꯏ ꯍꯣꯏ
ꯎꯝ ꯊꯃꯦ ꯊꯝ
ꯎꯝ
ꯎꯝ